ꯍꯜꯂꯣ
ꯑꯣ ꯇꯥꯕ꯭ꯔꯣ ꯚꯥꯏ ꯑꯣ ꯀꯥꯏ ꯆꯠꯂꯤꯅꯣ
ꯑꯣ ꯕ꯭ꯔꯣ ꯏꯁꯤꯦ ꯕꯦꯡꯒ ꯂꯥꯑꯝꯕꯅꯦ
ꯑꯣ ꯕꯦꯡꯗ ꯀꯩ ꯀꯩ ꯂꯩꯔꯒꯦ ꯄꯩꯁꯥ ꯌꯥꯝ ꯂꯧꯊꯣꯛꯇꯧ ꯂꯩꯔꯕꯣ
ꯍ ꯀ ꯆꯒꯤ ꯅꯠꯇꯦꯗ ꯁꯨꯝ ꯀꯩꯅꯣꯝꯃ ꯕꯤꯖꯤꯅ ꯑꯃ ꯊꯤꯟꯕ ꯂꯥꯛꯑꯕꯅꯦ ꯆꯦ ꯆꯥꯡ ꯍꯥꯏ ꯗꯣꯀꯨꯃꯦꯟ ꯍꯥꯏꯒꯗ꯭ꯔꯥ ꯑꯣ ꯑꯗꯨꯒꯤ ꯇꯧ ꯂꯥꯛꯑꯅꯤ ꯑꯁꯤꯌꯥ ꯍꯥꯏꯥꯏꯇꯅꯦ
ꯑꯁꯤꯌꯥꯥꯏ ꯑꯩ ꯁꯤꯌꯥ ꯀꯩꯅ ꯅꯠꯇ꯭ꯔꯣ ꯩꯅ ꯁꯤꯒꯤ ꯕꯖꯥꯔ ꯕꯖꯥꯔꯗ꯭ꯔꯣ
ꯅꯠꯇꯦ ꯅꯠꯇꯦ ꯄꯔꯣꯒ ꯆꯤꯗ
ꯑꯣ ꯑꯩꯁ ꯑꯩꯁꯨ ꯕ꯭ꯔꯥꯟꯁ ꯑꯗꯨꯝ ꯌꯥꯝ ꯂꯩꯕꯖꯥꯠꯅꯤꯅꯦ
ꯑ ꯔꯥꯁꯄꯨꯗꯤ ꯌꯥꯝꯒꯔ ꯆ
ꯀꯩꯅꯣ ꯀꯩꯅꯣꯁꯨ ꯂꯩꯗꯅꯦ ꯊꯒꯥꯕ ꯌꯥꯗ꯭ꯔꯣ
ꯑꯥ ꯁꯪꯒꯜꯗꯁꯤ ꯂꯩ
ꯍꯣꯏ ꯑꯣ ꯍꯜꯂꯗꯧꯔꯕꯣ ꯌꯨꯝꯗ
ꯅꯣꯡ ꯇꯨꯞꯐꯝꯝꯕꯅꯦ ꯅꯣꯡ ꯆꯣꯠꯈꯤꯕꯒꯤ ꯍꯛꯆꯥꯡ ꯉꯥꯏꯍꯥꯛ ꯀꯔꯝ ꯀꯔ ꯂꯝꯕꯤꯖꯥꯠꯅꯦ
ꯑꯣ ꯀꯩꯅꯣ ꯍꯧꯖꯤꯛ ꯅꯣꯡ ꯆꯨꯔꯤꯕ ꯑꯥꯗ
ꯑ ꯁꯤꯔꯝꯕꯦ ꯍꯥꯏꯗ꯭ꯔꯦ
ꯑꯣ ꯑꯩꯈꯣꯏꯗꯤꯁꯨ ꯍꯧꯖꯤꯛ ꯍꯥꯡꯈ꯭ꯔꯦ ꯉꯁꯥꯏ ꯆꯨꯔꯝꯕꯅꯦ
ꯑꯣ ꯣꯗꯤ ꯁꯤ ꯂꯅꯨꯡꯉꯥꯏꯔꯤꯕ ꯑꯣ ꯉꯥꯏ ꯇꯧꯔꯒꯦ
ꯗ꯭ꯌꯨꯇꯤ ꯑꯗꯨꯝ ꯅꯨꯡꯉꯥꯏꯕ ꯍꯥꯏꯇꯥꯔꯦ ꯑꯗꯨꯝ ꯗ꯭ꯌꯨꯇꯤ ꯇꯧꯔꯒ ꯑꯩꯈꯣꯏ ꯃꯔꯨꯞ ꯃꯄꯥꯡꯁꯤꯡꯒꯀꯣ ꯑꯗꯨꯝ ꯋꯥꯔꯤ ꯍꯧꯖꯤꯛꯀꯤꯗꯨ ꯋꯥꯔꯤ ꯑꯗꯨꯝ ꯅꯨꯡꯉꯥꯏ ꯍꯥꯏꯇꯥꯔꯦ
ꯑꯥ
ꯀꯅꯥ ꯀꯅꯥ ꯁꯤ ꯆꯄ꯭ꯔꯣ
ꯑꯣ ꯏꯊꯟꯇꯅꯤꯗ ꯕꯦꯡꯡꯂꯨꯒꯤ ꯊꯕꯛꯁꯤꯗꯤ ꯃꯤ ꯌꯥꯝ ꯄꯨꯕ ꯌꯥꯕꯅꯤ ꯗꯗꯤ
ꯑ ꯑꯣ ꯍ ꯍ ꯐꯩꯦ ꯐꯩ ꯉꯍꯥꯛꯇꯪꯒ ꯑꯗꯨꯝ ꯄꯥꯏꯈꯣꯀꯣ
ꯌꯥꯏ ꯌꯥꯏꯌꯦ ꯂꯨꯄꯥ ꯂꯣꯏꯒꯗꯧꯔꯒꯦ
ꯑ ꯍ ꯁꯤꯃꯤꯟꯅꯕ ꯌꯥꯏ ꯆꯪꯉꯒ ꯐꯣꯡꯗꯣꯛꯑꯒ ꯑ ꯁꯤ ꯍ ꯑꯩ ꯁꯥꯎ ꯆꯗꯅꯦ ꯑ ꯇꯥꯕ꯭ꯔꯣꯕ꯭ꯔꯣ
ꯑꯣ ꯇꯥꯏꯌꯦ ꯇꯥꯏꯌꯦ ꯕꯔꯣ ꯉꯥꯏꯔꯝꯂꯤꯕꯅꯤ
ꯑꯁ ꯉꯔꯥꯡꯁꯨ ꯊꯕꯛ ꯆꯤꯟꯃꯟꯗꯅꯀꯣ ꯐꯣꯜ ꯇꯧꯕꯁꯦ ꯑꯝꯇ ꯁꯪ ꯑꯝꯇ ꯁꯪꯗ꯭ꯔꯦꯅꯦ
ꯌꯥꯏꯌꯦ ꯌꯥꯏꯌꯦ ꯍꯥꯏꯆ ꯍꯥꯏꯗꯤ ꯃꯌꯥꯝ ꯑꯗꯨ ꯆꯤꯟꯅꯕꯅꯤꯅ ꯑꯩꯁꯨ ꯑꯗꯨꯝ ꯉꯍꯥꯟ
ꯎꯝ ꯑ ꯅꯪꯁꯦ ꯀꯩꯅꯣ ꯇꯧꯕ ꯃꯥꯜꯂꯦ ꯀꯔꯤ ꯊꯤꯜꯂꯝꯕ ꯍꯥꯏꯕꯅꯣ ꯗꯤꯖꯤ ꯍꯥꯏꯔꯣ
ꯑꯥ ꯕꯤꯖꯤꯅ ꯕꯦꯡ ꯒꯥꯔꯦꯟꯇꯤꯅ ꯃꯣꯏꯒꯤꯁꯦ ꯑꯃ ꯂꯩꯕꯅꯦ
ꯑꯣ ꯕ꯭ꯔꯣꯁꯦ ꯕ꯭ꯔꯣꯁꯦ ꯀꯩꯅꯣ ꯇꯧ꯭ꯔꯣ ꯕꯦꯡꯒꯤ ꯊꯕꯛꯀꯨꯝꯕꯒ ꯇꯧꯕ꯭ꯔꯣ
ꯇꯧꯗꯦꯗ ꯕꯔꯣ ꯀꯥꯏꯗꯩꯩꯅꯣ
ꯑꯩꯗꯤ ꯕꯤꯖꯤꯒ ꯂꯩꯕꯗꯨꯗ ꯅꯪ ꯕꯦꯡꯒꯤ ꯀ ꯀꯩꯅꯣ ꯆꯦ ꯆꯥꯡ ꯁꯨꯕ ꯈꯣꯠꯄ ꯃꯥꯜꯂꯨꯕ ꯍꯥꯏꯇꯥꯔꯦ
ꯅꯠꯇꯦ ꯅꯠꯇꯦ ꯑꯩꯈꯣꯏꯒꯤꯏꯆꯦ ꯑꯣꯏꯕ ꯍꯥꯏꯇꯥꯔꯦꯅꯦ ꯃꯣꯏꯒꯤ ꯂꯣꯟ ꯂꯧꯊꯣꯛ ꯂꯧꯁꯤꯟ ꯇꯧꯕꯒꯤ ꯁꯤ ꯆꯡꯕ ꯍꯥꯏꯇꯥꯔꯦ
ꯑꯣ ꯅꯪ ꯂꯣꯟ ꯂꯣꯟ ꯂꯧꯗꯣꯏꯔꯣ ꯅꯁꯥꯁꯦ
ꯑꯩꯈꯣꯏꯒꯤ ꯑꯩꯅ ꯊꯕꯛ ꯇꯧꯕ ꯃꯐꯝꯗꯣ
ꯑꯣ ꯑꯣ
ꯃꯣꯏꯒꯤ ꯒꯣꯔꯃꯦꯟꯒꯤ ꯄ꯭ꯔꯣꯖꯦꯛ ꯇꯥꯟꯅꯕ ꯈꯣꯠꯄꯒꯤ ꯆꯪꯕ ꯍꯥꯏꯇꯥꯔꯦꯅꯦ
ꯑꯣ ꯑ ꯍꯣꯏ ꯐꯩꯌꯦ ꯐꯩꯌꯦ
ꯕꯔꯣꯗꯤ ꯉꯁꯤꯒꯤ ꯀꯩꯅꯣ ꯆꯠꯊꯣꯛꯎꯔꯕꯣꯗꯤ ꯔꯥꯎꯟ ꯆꯠꯂꯨꯔꯕꯣ ꯉꯁꯤꯒꯤ
ꯔꯥꯎꯟ ꯆꯠꯂꯦ ꯍꯧꯖꯤꯛꯀꯤ ꯀꯩꯅꯣ ꯇꯧꯕꯗꯣ ꯑꯩꯈꯣꯏ ꯀꯩꯅꯣ ꯂꯥꯛꯄ ꯑꯩꯈꯣꯏ ꯁꯥꯔ ꯂꯥꯛꯁꯟꯕ ꯍꯥꯏꯇꯥꯔꯦ ꯑꯗꯨꯒ ꯉꯍꯥꯛꯇꯪ ꯄꯥꯏꯌꯣ ꯍꯥꯏꯔ ꯍꯥꯏꯕꯅꯦ ꯔꯥꯎꯟ ꯆꯠꯂꯦ ꯉꯁꯥꯏ ꯄꯨꯡ ꯑꯃꯒꯤꯗꯣ ꯄꯨꯡ ꯑꯃ ꯇꯥꯕꯗ ꯔꯥꯎꯟ ꯔꯥꯎꯟ ꯆꯠꯂꯦ ꯆꯂꯒ ꯗꯌꯨꯇꯤ ꯑꯃꯨꯛ ꯊꯣꯛꯑꯦ ꯍꯣꯔꯦꯟ ꯍꯣꯔꯦꯟ ꯄꯨꯡ ꯀꯩꯅꯣ ꯐꯧ ꯂꯩꯗꯣꯏꯅꯦ ꯄꯨꯡ ꯇꯔꯨꯛ ꯐꯧ ꯂꯩꯗꯣꯏꯅꯦ
ꯑꯗꯨꯗꯤ ꯀꯨꯏꯗꯔ꯭ꯦ ꯀꯩꯅꯣ
ꯀꯨꯏ ꯎꯝ ꯀꯨꯏꯕꯗꯤ ꯀꯨꯏꯗꯦ ꯄꯨꯡ ꯃꯔꯤ ꯃꯔꯤ ꯈꯤꯇꯪ ꯄꯨ ꯅꯕꯅꯤꯅ ꯀꯣ ꯊꯣꯛꯂꯛꯄꯁꯨ ꯀꯨꯏꯗ꯭ꯔꯤ ꯂꯣꯏꯗꯧ ꯁꯨ ꯀꯣꯏꯗ꯭ꯔꯦ ꯌꯛꯇꯤ ꯊꯣꯛꯂꯛꯄꯁꯨ ꯀꯨꯏꯗ꯭ꯦꯕꯀꯣ ꯂꯣꯏꯗ ꯂꯣꯏꯒꯗꯧꯕꯁꯨ ꯀꯨꯏꯗ꯭ꯔꯦ ꯑꯗꯨꯝ ꯂꯣꯏ ꯂꯣꯏꯁꯜꯂꯅꯤ ꯍ
ꯔꯥꯎꯟ ꯑꯗꯨꯗꯗꯤ ꯗ꯭ꯌꯇꯤꯂꯛ ꯗ꯭ꯌꯇꯤꯂꯛꯄ ꯑꯗꯨꯝ ꯔꯥꯎꯟ ꯆꯠꯇꯄꯤꯔꯣ ꯅꯠꯇ꯭ꯔꯒ ꯃꯣꯏ
ꯅꯠꯇꯦ ꯑꯩꯈꯣꯏ ꯗ꯭ꯌꯨꯇꯤ ꯊꯣꯛꯣꯡꯑꯝꯗꯥꯏꯗꯅꯦ ꯄꯨꯡ ꯔꯥꯎ ꯍꯥꯏꯁꯦ ꯄꯨꯡ ꯄ ꯄꯨꯡ ꯑꯃꯗ ꯔꯥꯎꯟ ꯆꯠꯄꯗ ꯗ꯭ꯌꯨꯇꯤ ꯊꯣꯛꯑꯝꯗꯥꯗ ꯄꯨꯡ ꯑꯗꯨ ꯔꯥꯎꯟ ꯔꯥꯎꯟ ꯀꯣꯏꯔꯨꯔꯒ ꯄꯨꯡ ꯑꯅꯤꯗ ꯑꯗꯨꯝ ꯁꯅꯤ ꯗꯗꯤꯌꯗꯤ ꯁꯦꯂꯕꯅꯦꯕ
ꯑꯥ
ꯑꯁ ꯒ꯭ꯌꯥꯔꯃꯦꯟ ꯇꯥꯕꯗ ꯅꯠꯇꯦꯗ ꯑꯩꯈꯣꯏꯁꯨ ꯑꯍꯥꯟꯕ ꯆꯪꯉꯛꯄꯗꯒ ꯇꯥꯏꯃꯤꯡꯒꯁꯦ ꯀꯣꯛ ꯉꯥꯎꯕꯗ ꯒ꯭ꯌꯥꯃꯦꯟ ꯇꯥꯗꯕꯅ
ꯁꯤꯒꯤ ꯃꯇꯝꯗ ꯑꯗꯨꯝ ꯄꯨꯖꯒꯦ ꯍꯥꯏꯕꯗꯤ
ꯌꯥꯗꯦ ꯌꯥꯗꯦ ꯃꯣꯏꯅ ꯑꯗꯨꯝ ꯆꯥꯄ ꯁꯦꯝꯃꯛ ꯍꯗ ꯑꯗꯨꯒꯤ ꯃꯇꯝꯗꯣ ꯑꯦꯖꯦꯛꯇ ꯂꯥꯛꯀꯗꯕꯅꯦ
ꯁꯟꯗꯦ ꯍꯥꯏꯕ ꯑꯝꯗꯤ ꯂꯩꯇ꯭ꯔꯦ
ꯁꯟꯗꯦ ꯑꯗꯨꯗ ꯂꯩꯇ꯭ꯔꯦ ꯑꯩꯈꯣꯏꯒꯤ ꯁꯟꯗꯦꯗ ꯇꯥꯕ ꯀꯩꯅꯣꯗꯣ ꯄꯨꯡꯗꯣ ꯑꯗꯣ ꯃꯊꯪ ꯁꯟꯗꯦꯗꯁꯨꯅꯦ ꯆꯞ ꯆꯥꯅ ꯑꯗꯨꯝ ꯄꯨꯒꯗꯣꯏꯅꯦ
ꯑꯣ ꯀꯩꯅꯣ ꯑꯁꯗꯗꯤ ꯕ꯭ꯔꯣ ꯑꯩ ꯊꯕꯛꯇ
ꯍꯣꯏꯣꯏ ꯃꯥꯅꯦ ꯋꯥꯏ ꯍꯥꯏꯇꯥꯔꯦ ꯑꯩꯈꯣꯏꯅ ꯄꯨꯅꯤꯡꯕ ꯃꯇꯝꯗꯣ ꯄꯨꯕ ꯌꯥꯗꯦꯕ ꯑꯩ ꯑꯁꯤ ꯊꯕꯛ ꯂꯩ ꯈꯣꯠꯂꯤ ꯑꯁꯤ ꯄꯨꯡ ꯑꯁꯨꯛꯇ ꯄꯨꯒꯦ ꯈꯣꯠꯀꯦꯗ ꯀꯕꯕꯕꯥ ꯑꯗꯣ ꯑꯩꯈꯣꯏꯒꯤ ꯏꯁꯥꯒꯤ ꯊꯕꯛ ꯂꯩꯖꯔꯒꯅ ꯑꯦꯞꯁꯦꯟꯒꯨꯝꯕ ꯑꯗꯨꯝ ꯂꯤꯐ ꯂꯧꯕ ꯇꯥꯔꯦ
ꯑꯥ
ꯑꯦ ꯅꯣꯋꯕ ꯅꯣ ꯄꯦꯅꯤꯗꯣ ꯑꯩꯈꯣꯏꯗꯤ ꯑꯦꯕꯁꯦꯟ ꯑꯣꯏꯕꯒ ꯇꫭꯂꫭꯐ ꯑꯗꯨꯝ ꯀꯛ ꯀꯛꯀꯗꯣꯏꯅꯦꯕꯀꯣ
ꯑꯣ ꯀꯩꯅꯅꯨꯡ ꯍꯥꯏꯕꯔ ꯑꯗꯂꯤ ꯅ ꯂꯦꯞꯅꯨꯡꯗꯤ ꯄꯤꯗꯕ꯭ꯔꯣ ꯊꯥ ꯑꯃꯒꯤ ꯁꯨꯒꯌꯥꯕ
ꯑꯦ ꯂꯤꯞ ꯍꯥꯏꯔꯒ ꯑꯩꯈꯣꯏ ꯏꯁꯥꯒꯤ ꯑꯣꯞ ꯍꯞꯇꯥꯗ ꯅꯣꯡꯃ ꯐꯪꯕꯗꯣ
ꯑꯥ
ꯑꯗꯣ ꯑꯩꯈꯣꯏ ꯏꯁꯥꯒꯤ ꯑꯣꯠ ꯇꯥꯔꯦꯕ ꯇꯧꯕꯗꯗꯤ ꯑꯁꯤ ꯑꯩꯈꯣꯏ ꯍꯣꯏ ꯍꯥꯏꯗꯤ ꯑꯩꯈꯣꯏꯒꯤ ꯂꯤꯐ ꯀꯦꯖꯨꯋꯦꯜ ꯂꯤꯐ ꯑꯗꯨꯗ ꯍꯥꯏꯕꯗꯨ ꯂꯩꯇꯦꯕ ꯍꯧꯖꯤꯣꯏꯗꯤꯀꯣ
ꯑꯥ
ꯍꯥꯏꯗꯤ ꯒꯣꯔꯃꯦꯟ ꯑꯦꯝꯄ꯭ꯂꯣꯌꯤ ꯑꯃꯅ ꯊꯥꯗꯁꯨ ꯅꯨꯄꯤ ꯅꯨꯃꯤꯠ ꯍꯨꯝꯅꯤ ꯑꯗꯨꯝ ꯁꯨꯇꯤ ꯂꯤꯞ ꯂꯧꯕ ꯌꯥꯏ ꯈꯣꯠ ꯂꯤꯞ ꯇꯧꯕꯗꯣ ꯑꯩꯈꯣꯏꯗꯤ ꯂꯩꯇꯦꯕ ꯑꯩꯈ ꯏꯁꯥꯒꯤ ꯑꯣꯐ ꯑꯣꯐ ꯑꯣꯏ ꯑꯣꯏꯗꯕꯗꯨꯗꯤ ꯑꯗꯨꯝ ꯀꯩꯅꯣ ꯇꯧꯔ ꯂꯤꯐꯇꯣ ꯂꯧꯔꯒꯗꯤ ꯑꯦꯞꯁꯦꯟ ꯂꯤꯞ ꯂꯤꯞ ꯂꯧꯔꯒꯗꯤ ꯀꯩꯅꯣ ꯇꯧꯔꯦꯕ ꯄꯦꯗꯣ ꯑꯗꯨꯝ ꯇꯪ ꯇꯧꯗꯄꯥꯏꯔꯏꯗꯤ
ꯑꯣ ꯑꯗ ꯑꯗꯨ ꯅꯨꯃꯤꯠꯇꯨꯁꯨ ꯂꯧꯅꯤꯡꯕ ꯅꯨꯃꯤꯠ ꯂꯩ ꯌꯥꯗꯕꯀꯣ ꯑꯗꯨ ꯃꯣꯏꯅ ꯑꯗꯨꯝ ꯍꯥꯐꯥꯏꯔꯛꯇꯣꯏꯅꯦꯕ ꯍꯞꯇꯥ ꯑꯃꯀꯣ
ꯑꯥꯎ ꯑꯣꯐ ꯑꯣꯐꯄꯨꯗꯤ ꯑꯩꯈꯣꯏ ꯏꯁꯥꯒꯤ ꯑꯣꯐꯇꯤꯀꯣ ꯑꯩ ꯑꯩ ꯏꯁꯥꯒꯤ ꯑꯣꯐꯁꯦ ꯃꯟꯗꯤꯠ ꯇꯥꯏꯔꯤꯕ ꯀꯣ ꯑꯗꯨꯝ ꯑꯦ ꯍꯞꯇꯥ ꯈꯨꯗꯤꯡꯁꯦ ꯃꯟꯗꯦ ꯑꯗꯨꯝ ꯑꯣꯐ ꯑꯣꯐ ꯇꯥꯔꯕꯅꯦ ꯑꯩꯒꯤ
ꯑꯣꯗꯣꯗꯤ ꯊꯝꯗꯦꯇ
ꯃꯔꯤ ꯃꯔꯤꯔꯛ ꯐꯪꯉꯦ ꯑꯁ ꯈꯪꯉꯗꯥ ꯊꯕꯛꯁꯤꯀꯣ ꯎꯝ ꯄꯨꯟꯁꯤꯁꯦ ꯄꯩꯁꯥ ꯇꯥꯗꯁꯨ ꯌꯥꯗꯦ ꯎꯄꯥꯏ ꯂꯩꯇꯦꯅꯦ ꯋꯥꯁꯨ ꯋꯥꯁꯨ ꯋꯥꯅꯕ ꯑꯗꯨꯝ ꯈꯥꯡꯉ ꯂꯩꯕ ꯍꯥꯏꯕ ꯇꯥꯔꯦ
ꯉꯝꯅꯪ ꯉꯣꯟꯅ ꯂꯩꯦ ꯍꯣꯟꯕꯥꯏꯗꯣꯅꯤꯅꯦ ꯍꯥ꯭ꯔꯥ
ꯊꯕꯛꯇꯛꯇꯤ ꯅꯨꯡꯉꯥꯏꯔꯝꯕꯅꯤꯅꯦ ꯑꯗꯨꯝ ꯅꯨꯡꯉꯥꯏ ꯅꯨꯡꯉꯥꯏꯔꯝꯕꯗ ꯑꯩꯈꯣꯏꯗꯒꯤ ꯈꯔ ꯂꯥꯏꯇꯤ ꯑꯣꯏꯔꯝꯕꯅꯦꯕ
ꯑ ꯅꯨꯡꯉꯥꯏꯕ ꯍꯥꯏꯁꯦ ꯍꯣꯏꯕ꯭ꯔꯣ ꯍꯣꯏꯗꯧꯅ ꯀꯩꯅꯣꯐꯧꯁꯤ ꯇꯧꯗ꯭ꯔꯦ ꯍꯥꯏꯕꯗꯤ ꯃꯇꯝ ꯑꯗꯨꯛ ꯑꯁꯨꯛ ꯇꯧꯕ ꯑꯗꯨꯝ ꯍꯥꯏꯕ ꯑꯗꯤ ꯂꯩꯇ꯭ꯔꯦ ꯑꯩꯈꯣꯌꯒꯤ ꯑꯃꯨꯛ ꯄꯨꯪ ꯃꯥꯄꯜ ꯃꯈꯥꯏ ꯁ꯭ꯋꯥꯏꯗꯒꯤꯣꯏꯔꯒ ꯄꯨꯡ ꯃꯉꯥ ꯃꯈꯥꯏ ꯁ꯭ꯋꯥꯏꯗ ꯂꯣꯏꯔꯦ
ꯑꯣ ꯃꯥꯄꯜ ꯃꯈꯥꯏꯁꯦ ꯑꯌꯨꯛ ꯑꯌꯨꯛ ꯑꯌꯨꯛꯇꯒꯤ
ꯑꯌꯨꯛꯇꯒꯤꯅ ꯄꯨꯡ ꯇꯔꯨꯛ ꯃꯈꯥꯏꯐꯧ ꯃꯉꯥ ꯃꯈꯥꯏ
ꯑꯣ ꯑꯗꯨꯗ ꯑꯣꯏꯗꯤ ꯌꯥ ꯏꯗ ꯎꯝ
ꯑꯩꯈꯣꯏꯅ ꯑꯃꯨꯛ ꯁꯟꯗꯦꯒꯨꯝꯕ ꯐꯪꯕ ꯑ ꯁꯀꯦꯇ ꯑꯗꯨꯒ ꯂꯤ ꯗꯧꯔꯤ ꯀꯟꯗ ꯌꯥꯕꯒꯤ ꯋꯥ
ꯑꯣ ꯁꯦꯀ ꯁꯦꯀꯦꯟ ꯁꯇꯔꯗꯦꯒꯨꯝꯕꯗꯤ ꯑꯣꯐ ꯐꯪꯉꯦꯕ
ꯐꯪꯉꯦ
ꯑꯣ ꯁꯟꯗꯤꯒ
ꯁꯟꯗꯦꯒ ꯑꯗꯨꯃꯥꯏꯅ ꯎ ꯐꯪꯉꯦ ꯑꯗꯨ ꯑꯗꯨ ꯃꯉꯥꯏꯔꯦ ꯅꯨꯡꯉꯥꯏꯕ ꯍꯥꯏꯔꯒꯗꯤ
ꯑꯣ ꯅꯣꯏꯒꯤ ꯊꯕꯛꯁꯦ ꯑꯩꯈꯣꯏꯒꯤ ꯀꯩ ꯍꯥꯏꯁꯤꯔꯦ ꯑꯣꯐꯤꯁꯀꯤ ꯀꯩꯅꯣ ꯃꯥꯜꯂꯦꯀꯣ
ꯄ꯭ꯔꯥꯏꯚꯦꯠꯇꯠꯇꯤ ꯄ꯭ꯔꯥꯏꯚꯦꯠꯅꯦ ꯑꯗꯨꯗ ꯑꯩꯒꯤ ꯑꯣꯏꯕ ꯊꯕꯛꯀꯤ ꯕꯦꯡꯇ ꯆꯠꯊꯣꯛ ꯆꯠꯁꯤꯟ ꯁꯨꯝ ꯇꯧꯕ ꯑꯗꯨꯝꯕꯩ ꯋꯥꯅꯤ ꯑꯗꯣ ꯈꯪꯗꯦ ꯑꯩꯁꯨ ꯌꯥꯝ ꯀꯨꯏꯅꯗꯤ ꯇꯧꯗꯧ ꯃꯥꯥꯟꯗꯦ ꯍꯥꯏꯕꯗꯤ ꯊꯕꯛꯁꯦ ꯆꯠꯊꯣꯛ ꯆꯠꯁꯤꯟ ꯇꯧꯕꯅꯤꯅ ꯏꯁꯥꯗꯁꯨ ꯅꯅꯨꯡꯥꯏꯇꯦ ꯍꯥꯏ ꯇꯔꯦꯕꯣꯗꯤ ꯕꯦꯛ ꯆꯠ ꯆꯠꯁꯤꯟ ꯁꯨꯝ ꯇꯧꯕꯁꯦ
ꯑꯣ ꯑꯣ ꯑꯗꯨꯝ ꯇꯧ ꯇꯧꯗ ꯊꯕꯛ ꯑꯇꯣꯞꯄ ꯊ ꯀꯤꯔꯛꯀꯣ
ꯑꯥ ꯑꯗꯨꯃꯥꯏꯅ ꯁꯨꯝ ꯈꯜꯂꯤꯅꯦ ꯑꯗꯨꯝ ꯍꯥꯏꯗꯤ ꯁꯤ ꯇꯧ ꯇꯧꯅ ꯑꯇꯣꯞꯄ ꯃꯍꯨꯠ ꯁꯤꯟꯅꯕ ꯂꯥꯛꯑ ꯑꯗꯨꯃꯥꯏꯅ ꯁꯤꯟꯒꯦꯅꯦ ꯈꯜꯂꯦ
ꯎꯝ ꯊꯕꯛ ꯑꯇꯣꯞꯄ ꯑꯃ ꯈꯨꯗꯣꯡꯆꯥꯥꯕ ꯑꯃ ꯐꯪꯀꯥꯟꯗ ꯆꯠꯂꯝ ꯇꯣꯛ ꯊꯣꯛꯔꯩꯗ
ꯃꯥꯅꯦ ꯃꯥꯅꯦ ꯑꯗꯨꯃꯥꯏꯅ ꯑꯣꯏꯅ ꯈꯂꯦꯁꯨ ꯍꯥꯏꯗꯤ ꯃꯇꯝ ꯈꯔꯒꯤ ꯁꯨꯝ ꯃꯤꯠ ꯅꯥ ꯁꯤꯡꯅꯕꯒꯨꯝꯕ ꯇꯧꯕ ꯑꯣꯏꯅꯀꯣ ꯑꯗꯨꯃꯥꯏꯅ ꯈꯜꯂꯤ ꯕꯣꯛꯍꯣꯏꯗꯤ ꯀꯃꯥꯏꯅ ꯇꯧꯒ ꯊꯥꯒꯤ ꯁꯦꯂꯔꯤꯗꯤ ꯗꯦꯠ ꯀꯌꯥꯒꯨꯝꯕꯗ ꯍꯥꯞꯀꯦ
ꯊꯥꯒꯤ ꯁꯂꯔꯤ ꯈꯣꯏꯒꯤ ꯗꯦꯠ ꯐꯤꯛꯁ ꯂꯩꯇꯦ ꯑꯩꯈꯣꯏꯒꯤ ꯗꯦꯠ ꯐꯥꯏꯕꯇ ꯗꯦꯠ ꯐꯥꯏꯚꯇ ꯐꯪꯕꯁꯨ ꯌꯥꯎꯋꯦ ꯊꯦꯠ ꯗꯦꯠ ꯐꯥꯏꯚꯀꯤ ꯃꯃꯥꯡꯗ ꯐꯪꯕꯁꯨ ꯌꯥ ꯌꯥꯎꯋꯦꯕꯀꯣ ꯗꯦꯠ ꯗꯦꯠ ꯇꯦꯟꯒꯤ ꯃꯃꯥꯡꯁꯨ ꯐꯪꯕ ꯌꯥꯎꯋꯤ ꯈꯔ ꯄꯦꯟꯗꯤꯡ ꯗꯤ ꯂꯩꯇꯦ ꯍꯥꯏꯗꯤ ꯆꯍꯤ ꯑꯕ ꯆꯍꯤꯗ ꯄꯦꯟꯗꯤꯡ ꯑꯃꯨꯛ ꯑꯃꯨꯛꯨꯔꯛꯀꯨꯝꯕꯗꯤ ꯑꯗꯨꯝ ꯂꯩꯕ ꯌꯥꯎꯋꯦ ꯑꯩꯈꯣꯏꯒꯤ ꯑꯗꯨꯗ ꯊꯥ ꯈꯨꯗꯤꯡꯒꯦꯅꯦ ꯁꯦꯟꯇ꯭ꯔꯦꯜꯒꯤꯁꯨ ꯑꯣꯏꯕꯅꯤꯅ ꯊꯥꯕꯗꯒꯤꯅꯤ ꯑꯗꯨꯝ ꯁꯣꯏꯗꯤ ꯁꯣꯏꯗꯤ ꯑꯗꯨꯝ ꯁ ꯐꯥꯉꯦ ꯗꯦꯠ ꯐꯪꯅꯕꯁꯦ ꯑꯩꯈꯣꯏ ꯐꯪꯅꯕꯁꯦ ꯗꯦꯠ ꯐꯥꯏꯚ ꯗꯦꯠ ꯁꯤꯛꯁ ꯇꯥꯗꯤ ꯑꯗꯨꯝ ꯐꯪꯅꯔꯦ ꯑꯩꯈꯣꯏꯒꯤ ꯊꯦꯡꯕꯗ ꯗꯦꯠ ꯑꯦꯠꯀꯨꯝꯕꯗ ꯑꯗꯨꯝ ꯐꯪꯉꯤ
ꯕꯣꯔ ꯍꯣꯏꯒꯤ ꯀꯩꯅꯣꯁꯦ ꯑꯥ ꯔꯨꯠ ꯇꯤꯟ ꯁꯦꯝꯃꯤꯕꯁꯦ ꯀꯩꯅꯣꯅ ꯁꯦꯝꯃꯤꯗ꯭ꯔꯥ ꯃꯣꯏꯒꯤ ꯃꯀꯣꯛ ꯍꯥꯏꯒꯗ꯭ꯔꯥ ꯀꯃꯥꯟꯗꯔ ꯍꯥꯏꯒꯗ꯭ꯔꯥ
ꯑ ꯑꯩꯈꯣꯏ ꯒꯤ ꯀꯃꯟꯗ ꯅꯠꯇꯦ ꯑꯣꯐꯤꯁ ꯑꯣꯐꯤꯁꯇ ꯂꯩꯕ ꯀꯩ ꯍꯥꯏꯁꯤꯔꯥ ꯆꯦ ꯆꯥꯡ ꯈꯔ ꯈꯔ ꯁꯨꯕ ꯅꯨꯨꯄꯥ ꯑꯃ ꯂꯩꯌꯦꯕꯀꯣ
ꯑꯥ
ꯃꯥꯅꯅꯤ ꯂꯣꯏ ꯁꯦꯝꯃꯤꯅꯤ
ꯀꯩꯅꯣ ꯑ ꯁꯦꯅꯦꯔꯤꯇꯤ ꯍꯥꯏꯕ ꯑꯝ ꯂꯩꯇꯦꯕꯀꯣ ꯑꯟꯏꯟꯇꯦꯜꯂꯤꯖꯦꯕꯜ ꯆꯞ ꯃꯥꯟꯗꯣꯏꯅꯦꯕ
ꯑꯦ ꯑꯗꯒꯤ ꯀꯩꯅꯣꯗꯒꯤ ꯗꯤꯌꯨꯇꯤꯗꯒꯤ ꯂꯣꯏ ꯆꯞ ꯃꯥꯟꯅꯩ ꯁꯦꯟꯅꯦꯔꯤꯇꯤ ꯑ ꯁꯦꯟꯅꯦꯔꯤꯇꯤ ꯑꯗꯨ ꯑꯗ ꯂꯥꯏꯇꯝ ꯂꯩꯇꯦ ꯂꯩꯇꯦ ꯈꯪꯗꯦ ꯇꯋꯥꯁꯤ ꯍꯣꯏ ꯃꯣꯏ ꯁ ꯀ ꯁꯥꯡꯅ ꯇꯧꯒꯦꯁꯨ ꯑꯗꯨꯝ ꯌꯥꯏꯗ ꯑꯩꯗꯤ ꯁꯥꯡꯅ ꯇꯧꯒꯦ ꯍꯥꯏ ꯍꯥꯏꯖꯔꯒꯁꯨ ꯑꯩꯈꯣꯏꯒꯤ ꯏꯁꯇ꯭ꯔꯤꯛ ꯑꯣꯏꯕꯅꯤꯅ ꯈꯣꯏꯗꯤ ꯅꯨꯡ ꯅꯨꯡ ꯗꯥꯥꯡ ꯅꯥꯏꯠ ꯗ꯭ꯌꯨꯇꯤꯁꯨ ꯑꯗꯨꯝ ꯊꯣꯛꯄꯅꯤꯅꯀꯣ ꯅꯥꯏꯠ ꯗ꯭ꯌꯨꯇꯤꯗ ꯀꯩ ꯍꯥꯏꯁꯤꯔꯥ ꯑꯗꯨꯝ ꯑꯣꯏꯔꯝꯕ ꯈꯣꯠꯄ ꯗꯩ ꯅꯥꯏꯠ ꯆꯦꯛꯀꯤꯡ ꯂꯥꯛꯄꯗ ꯑꯗꯨꯃꯥꯏꯅ ꯑꯣꯏꯔꯒꯗꯤ ꯏꯁꯇꯤꯛꯇꯣ ꯑꯣꯏꯔꯒꯗꯤ ꯀꯩꯅꯣ ꯍꯇꯧꯋꯦꯕ ꯁꯁꯄꯦꯟꯒꯨꯝꯕ ꯑꯗꯨꯝ ꯄꯤꯑꯦꯕꯀꯣ ꯈꯣꯏꯅ ꯁꯟꯁꯀ꯭ꯔꯤꯟ ꯁꯟꯁ ꯀꯩꯅꯣ ꯇꯣꯏꯅ ꯑꯗꯨꯝ ꯑꯣꯏꯔꯒꯗꯤ ꯇꯔꯄꯅꯦꯠ ꯐꯥꯎ ꯑꯗꯨꯝ ꯄꯤꯕ ꯌꯥꯎꯋꯦꯕ ꯗꯨꯅ ꯗ꯭ꯌꯨꯇꯤꯁ ꯁꯦ ꯑꯩꯈꯣꯏꯒꯤ ꯊꯕꯛꯇꯤ ꯀꯩꯅꯣ ꯇꯑꯑ ꯇꯝꯕ ꯉꯝꯕ ꯊꯕꯛ ꯅꯠꯇꯦꯗ ꯍꯥꯏꯗꯤ ꯑꯩꯈꯣꯏ ꯏꯁꯥꯅ ꯆꯦꯛꯁꯤꯟꯗ꯭ꯔꯒꯅꯀꯣ ꯑꯗꯨꯝ ꯇꯕꯃꯦ ꯑꯣꯏꯒꯗꯕ ꯐꯔꯦ ꯌꯥꯝ ꯏꯁ ꯌꯥꯝ ꯏꯁ ꯁꯇ꯭ꯔꯤꯛ ꯑꯣꯏꯗ ꯑꯩꯈꯣꯏꯒꯤꯗꯤ
ꯃꯥꯅꯦ ꯃꯥꯅꯦ ꯀꯩꯅꯣꯒꯨꯝꯕꯁꯨ ꯇꯧꯕ꯭ꯔꯣ ꯑ ꯀꯩ ꯍꯥꯏꯅꯤ ꯁꯁꯄꯦꯟ ꯇꯧꯕ ꯍꯥꯏꯁꯦ ꯅꯨꯃꯤꯠ ꯀꯌꯥꯅꯤꯃꯨꯛ ꯇꯧꯔꯤꯅꯣ
ꯅꯤꯒꯨꯝ ꯄꯤꯕ ꯌꯥꯎꯋꯦ ꯃꯣꯏ ꯑ ꯃꯥ ꯃꯥꯒꯤ ꯀꯩꯅꯣ ꯑ ꯀꯟꯗꯤꯁꯟꯗꯨꯒꯤ ꯃꯇꯨꯡ ꯏꯟꯅ ꯍꯥꯏꯇꯥꯔꯦ ꯑꯩꯈꯣꯏꯒꯤ ꯑꯝ ꯅꯦ ꯅꯦꯒꯂꯤꯖꯦꯟꯁꯀꯤ ꯃꯇꯨꯡ ꯏꯟꯅ ꯍꯥꯏꯇꯥꯔꯦꯀꯣ ꯀꯩ ꯏꯟꯖꯥꯡ ꯆꯥ ꯊꯥ ꯑꯃ ꯑꯗꯨꯝ ꯄꯤꯕ ꯌꯥꯎꯏ ꯊꯥ ꯑꯅꯤ ꯄꯤꯕ ꯌꯥꯎꯏꯤ
ꯑꯗꯨ ꯄꯤꯕ ꯍꯥꯏꯖꯦ ꯀꯩꯅꯣꯗꯤ ꯐꯪꯉꯣꯏꯗ꯭ꯔꯣ ꯑ ꯍꯤꯏꯗꯤ ꯑꯗꯨꯃꯥꯏꯅ ꯇꯧꯋꯦ ꯃꯔꯛꯇ ꯃꯥꯒꯤ ꯄꯦ ꯅꯨꯡꯗꯤ ꯑꯗꯨꯝ ꯁꯥꯗꯣꯏ ꯅꯠꯇ꯭ꯔꯒ ꯑꯗꯨꯝ
ꯄꯦ ꯄꯦ ꯁꯥꯔꯔꯣꯏꯌꯦ ꯑꯗꯣ ꯃꯥ ꯗꯤꯗꯛ ꯇꯧꯗꯣꯏꯅꯦ ꯊꯥ ꯑꯃ ꯄꯤꯔꯦꯗꯅ ꯊꯥ ꯑꯃꯗꯣ ꯑꯗꯨꯝ ꯑ ꯂꯦꯞ ꯍꯥꯞꯄꯒꯗꯤ ꯊꯥ ꯑꯃ ꯄꯨꯔꯥ ꯐꯪ ꯐꯪꯉꯔꯣꯏꯕ ꯑꯗꯨꯒ ꯑꯈꯣꯏꯒꯤ ꯏ ꯏ ꯄꯤꯃꯤ ꯑꯗꯨꯝ ꯆꯡꯗꯤ ꯆꯡꯕꯅꯦ ꯄ ꯄꯤ ꯑꯦꯐꯁꯨ ꯌꯥꯝꯗꯕ ꯂꯤꯁꯤꯡ ꯑꯅꯤꯃꯨꯛ ꯀꯣꯏ ꯑ ꯕ꯭ꯔꯣꯁꯦ ꯀꯩꯅꯣ ꯇꯧꯔꯦ ꯌꯨꯝ ꯍꯟꯈꯤꯔꯣꯏꯗꯔꯣ
ꯑ ꯍꯜꯂꯅꯤ ꯅꯣꯡ ꯁꯨꯝ ꯄꯜꯂꯝꯕꯒꯤ ꯍꯛꯆꯥꯡꯁꯦ ꯈꯔ ꯆꯣꯠꯈ꯭ꯔꯦ ꯑꯗꯨꯒꯤ ꯆꯣꯠ ꯆꯣꯠꯅ ꯊꯧꯖꯟꯕꯗ ꯅꯨꯡꯉꯥꯏꯇꯗꯅ ꯁꯨꯝ ꯀꯥꯪꯍꯟꯂꯝꯕꯅꯤ
ꯍꯧꯖꯤꯛꯁꯦ ꯀꯩꯅꯣ ꯍꯟꯗꯣꯏꯅꯦ ꯑꯣꯐꯤꯁꯇ ꯑꯃꯨꯛ ꯍꯟꯗꯣꯏ ꯅꯠꯇ꯭ꯔꯣ
ꯑ ꯑꯣꯐꯤꯁꯇ ꯍꯜꯂꯨꯔꯅꯤ ꯑꯗꯨꯒ ꯑꯗꯨꯝ ꯉꯥꯏꯍꯥꯛ ꯂꯩꯔꯒ ꯑꯗꯨꯝ ꯌꯨꯝ ꯑꯗꯨꯝ ꯍꯟꯕ ꯌꯥꯔꯛꯇꯣꯔꯦ ꯑꯗꯨꯅ ꯉꯥꯏꯍꯥꯛ ꯁꯨꯝ ꯃꯄꯥꯟꯗ ꯁꯨꯝ ꯍꯛꯆꯤꯛ ꯂꯥꯡꯕ ꯑꯣꯏꯅ ꯂꯩꯊꯣꯛꯄꯅꯤꯗ
ꯃꯥꯅꯦ ꯄꯨꯡꯁꯨ ꯑꯍꯨꯝ ꯃꯈꯥꯏ ꯇꯥꯁꯜꯂꯦ ꯄꯨꯡ ꯃꯔꯤ ꯃꯈꯥꯏ ꯄꯨꯡ ꯂꯣꯏꯕꯨ ꯂꯣꯏꯗꯧꯔꯦ ꯑꯣꯐꯤꯁꯇ ꯍꯜꯂꯁꯨ ꯀꯣ
ꯑꯥ ꯂꯣꯏꯗꯣꯔꯦ ꯂꯣꯏ ꯆꯥꯟꯅꯍꯜꯂꯒꯦꯅ ꯇꯧꯕ ꯍꯥꯏꯗꯤ ꯈꯔꯁꯨ ꯃꯇꯝꯁꯦ ꯑꯥꯗ ꯐꯝꯂꯩꯔꯒ ꯀꯩꯗꯧ